ꯍꯟꯂꯛꯄ꯭ꯔꯣ
ꯍꯂꯛꯑꯦ
ꯅꯪꯗꯤ ꯀꯥꯏ ꯊꯕꯥꯛ ꯂꯩꯕ꯭ꯔꯥ ꯕꯖꯥꯔꯗ
ꯄꯣꯠ ꯄꯣꯠ ꯊꯤꯟꯅꯤꯡꯉꯥꯏ ꯑꯦ
ꯑꯣ ꯄꯣꯠ ꯊꯤꯅꯤꯡꯉꯥꯏ ꯀꯅꯥꯒꯤ ꯑꯦ ꯑꯉ ꯅꯥꯕꯒꯤ ꯑꯃꯒꯁꯨ ꯀꯔꯤ ꯇꯧꯕ꯭ꯔꯥ ꯀꯃꯥꯏ ꯇꯥꯎꯕ꯭ꯔ ꯇꯥꯗꯦꯗ
ꯑꯩꯒꯤ ꯄꯥꯒꯤꯅꯦꯕ
ꯑꯣ ꯃꯣꯏꯁꯨ ꯀꯣꯜ ꯇꯧꯔꯤ ꯂꯣꯏꯔꯦ ꯀꯣꯜ ꯁꯦꯟꯇꯔ ꯀꯣꯜ ꯁꯦꯟꯇꯔ ꯑꯣꯏꯈ꯭ꯔꯦ ꯉꯁꯤꯗꯤ ꯂꯤꯌꯨꯁꯨ ꯂꯥꯛꯑꯦ ꯃꯥꯁꯨ ꯍꯧꯖꯤꯛꯅ ꯇꯧꯈ꯭ꯔꯕꯅꯤ ꯑꯃꯨꯛ ꯇꯧꯔꯅꯤ ꯍꯥꯏ ꯂꯣꯏꯔꯦ
ꯑꯥ ꯋꯥꯕꯅ ꯁꯤꯗꯧꯔꯦ
ꯍꯧꯖꯤꯛꯕꯤ ꯀꯔꯤ ꯇꯥꯎꯕ꯭ꯔꯥ
ꯍꯥꯥ
ꯍꯧꯖꯤꯛꯇꯤ ꯀꯔꯤ ꯇꯧꯔꯣ
ꯎꯝ
ꯍꯥꯡꯗꯤꯦ ꯚꯟꯅꯥꯕꯒꯤ ꯅꯠꯇꯦ ꯚꯟꯩꯕꯒꯤ ꯅꯠꯇꯦ ꯙꯔꯃ ꯙꯔꯃ
ꯑꯣ ꯑ ꯑ ꯑꯣ ꯇꯥꯏ ꯑꯩꯁꯨ ꯃꯤꯅ ꯍꯥꯏꯕꯗꯣ ꯑꯁ ꯋꯥ ꯃꯇꯩꯂꯣꯟ ꯉꯥꯡꯕꯒꯦ ꯋꯥ ꯑꯩꯒꯤ ꯃꯥꯏꯟꯗ ꯊꯣꯛꯇꯦ ꯅꯣꯡ ꯅ ꯅꯣꯀꯅ ꯃꯅꯤꯨ
ꯌꯥꯝ ꯅꯨꯡꯉꯥꯏꯕ ꯃꯥꯂꯦꯀꯣ
ꯌꯥꯝ ꯅꯨꯡꯉꯥꯏꯗꯦꯗ ꯅꯨꯡꯉꯥꯏꯕ ꯅꯠꯇꯦ ꯑꯗꯨꯝ ꯅꯤꯡꯕꯒꯤꯗꯤ ꯑꯗꯨꯗꯤ ꯑꯁ ꯑꯩꯒꯤ ꯐꯣꯟꯁꯦ ꯂꯣꯏꯔꯦ ꯁꯥꯕꯅ
ꯉꯔꯥꯡ ꯕꯥꯎ ꯌꯦꯡꯕ꯭ꯔꯥ
ꯑꯧ ꯌꯦꯡꯉꯦ ꯑꯗꯣ ꯑꯩꯗꯤ ꯑꯩꯗꯤ ꯇꯨꯝꯅꯤꯡꯕꯅ ꯂꯣꯏꯔꯦ
ꯑꯗꯣ ꯑ
ꯍꯂꯣ ꯑꯔꯖꯦꯟꯇꯤꯅꯥ ꯌꯥ ꯑꯥ ꯑꯗꯨꯅꯦ ꯑꯗꯨ ꯅ ꯌꯦꯡꯕꯅꯦ ꯐ꯭ꯔꯥꯟꯁꯀꯤꯗꯤ ꯌꯥꯝ ꯊꯦꯡꯕꯒꯤꯀꯣ ꯑꯩꯗꯤ ꯉꯝꯗꯦ ꯑꯗꯨ ꯎꯝ
ꯑꯌꯦꯁꯤꯅꯦ
ꯑꯦ ꯐꯨꯠꯇ ꯀ ꯀ ꯀꯩꯅꯣ ꯐꯣꯇꯣ ꯀꯥꯞꯔꯒ ꯂꯥꯛꯑ ꯗꯤꯑꯣ ꯀꯥꯔ ꯂ ꯂꯩꯥꯏ ꯈꯋꯥ ꯂꯩꯦ ꯑꯥ
ꯅꯔꯚꯁ ꯆꯠꯄ ꯃꯥꯜꯂꯦꯀꯣ
ꯑꯩꯔꯣ ꯎꯝ ꯅꯔꯚꯁꯇ ꯆꯠꯇꯦ ꯆꯠꯗ
ꯍ
ꯑꯦ ꯍꯧꯖꯤꯛ ꯊꯨꯔꯗꯤ ꯂꯣꯏꯔꯦ ꯅꯪꯁꯨ
ꯄꯨꯡ ꯀꯌꯥ ꯇꯥꯔꯦ ꯍꯧꯖꯤꯛ
ꯑꯦ
ꯉꯥꯟꯗꯤ ꯉꯜꯂꯤ ꯀꯔꯤ ꯌꯦꯟꯁꯥꯡ ꯊꯣꯡꯁꯦ ꯈꯪꯗꯦ ꯌꯦꯟꯁꯥꯡꯁꯨ ꯍꯥꯎꯗꯕ ꯈꯛꯇ ꯆꯥꯏꯌꯦ ꯍꯧꯖꯤꯛꯀꯥꯟꯗꯤ
ꯄꯩꯁꯥ ꯂꯩꯗꯨꯕꯒꯤ
ꯑꯣꯏꯅꯦ ꯑꯩꯈꯣꯏꯗꯤ ꯑꯩꯒꯤ ꯐꯣꯟꯁꯦ ꯁꯥꯕꯅ ꯂꯣꯏꯔꯦ
ꯀ꯭ꯂꯣꯗ ꯊꯃꯣ
ꯕꯇꯔꯤꯁꯨ ꯅꯥꯏꯟꯇꯤꯟ ꯈꯥꯛꯇꯥ ꯊꯝꯃꯗꯤ ꯑꯩ ꯂꯥꯎꯠ ꯏꯁꯄꯤꯀꯔ ꯊꯝꯅꯤꯡꯗꯦ ꯃꯤ ꯇꯥꯔꯗꯤ ꯏꯀꯥꯏꯌꯦ ꯊꯝꯕ ꯌꯥꯗꯦ ꯍꯥꯏꯌꯦ ꯋꯥꯟꯁꯨ
ꯊꯝꯗꯦ ꯑꯩꯁꯨ ꯊꯥꯝꯅꯤꯉꯥꯏꯁꯨ ꯊꯣꯛꯇꯦ
ꯑꯣ
ꯎꯝ
ꯑꯩ ꯄ꯭ꯔꯦꯛꯇꯤꯁ ꯇꯧꯔꯒ ꯇꯨꯝꯅꯤꯡꯕꯅ ꯂꯩꯔꯤꯅꯦ ꯍꯧꯖꯤꯛꯁꯦ ꯇꯣꯛꯔꯀꯥꯟꯗ ꯅꯪ ꯎꯟ ꯎꯝ ꯑꯃꯨꯛ ꯀꯣꯜ ꯇꯧꯔꯛ ꯑꯦ ꯆꯞ ꯆꯥꯕ ꯃꯇꯝꯗꯨ ꯆꯞ ꯆ ꯑꯩ ꯀꯩꯀꯣꯂꯣ ꯗ ꯗꯦꯜꯂꯤ ꯇꯧꯈ꯭ꯔꯣ ꯕꯤꯗꯣꯑꯣꯗꯣ ꯏꯀꯥꯏꯑꯌꯦ
ꯋꯥ ꯉꯥꯡꯉꯨꯅ
ꯂꯩꯅꯥꯗꯤ
ꯋꯥꯔꯤ ꯑꯃ ꯍꯥꯏꯕꯤꯔꯅꯦ ꯂꯣꯏꯔꯦꯍꯦ ꯑꯈꯣꯏꯖꯦ ꯁꯨꯃꯥꯏꯅ ꯂꯩꯔꯗꯤ ꯄꯩꯁꯥ ꯆꯪꯉꯣꯏ
ꯑꯗꯨꯃꯥꯥꯏ ꯍꯥꯏꯒꯅꯨꯗ
ꯐꯖꯅ ꯍꯥꯏꯌꯣ
ꯉꯁꯤ ꯀꯣ ꯑ ꯗꯨꯀꯥꯟꯗ ꯗꯨꯀꯥꯟꯗ ꯁꯨ ꯃꯃꯥꯒꯤ ꯐ꯭ꯔꯦꯝ ꯌꯦꯡꯕ ꯆꯠꯄꯅꯦꯕ
ꯑꯥ ꯎ
ꯍꯣ ꯌꯥꯝ ꯇꯥꯡꯉꯦ ꯑꯊꯤ ꯕ ꯑꯣꯏꯔꯁꯨ ꯌꯥꯝ ꯇꯥꯡꯉꯦ
ꯑ ꯀꯌꯥ ꯍꯥꯏꯕ꯭ꯔ
ꯑꯠ ꯌꯥꯝ ꯀ꯭ꯋꯥꯂꯤꯇꯤꯁꯨ ꯌꯥꯝ ꯐꯠꯇꯦ ꯐꯠꯇꯦꯕ ꯑꯗꯣ ꯐꯥꯏꯚ ꯍꯟꯗ꯭ꯔꯦꯗ ꯐꯥꯏꯚ ꯍꯟꯗ꯭ꯔꯦꯗ ꯍꯥꯏꯕ
ꯑꯣ ꯐꯥꯏ꯭ꯕ ꯍꯟꯗ꯭ꯔꯦꯗ ꯐꯥꯏ꯭ꯕ ꯍꯟꯗ꯭ꯔꯦꯗꯅ ꯃꯤꯅꯤꯃꯝ
ꯑ ꯂꯥꯠ ꯂꯥꯠ ꯂꯥꯁ ꯐꯥꯔ꯭ꯁ ꯑꯣꯏꯔꯁꯦꯕ ꯐꯥꯏ꯭ꯕ ꯍꯟ꯭ꯔꯦꯗꯅ ꯑꯗꯣ ꯇꯨ ꯍꯟꯗ꯭ꯔꯦꯗ ꯐꯤꯐ ꯐꯤꯐꯇꯤ ꯐꯥꯏꯚꯅ ꯒꯨꯝꯁꯨ ꯑꯗꯨꯝ ꯂꯥꯎ ꯂꯥꯎꯕꯅꯦ ꯚꯥꯏꯀꯣ
ꯑꯣ
ꯗꯨꯀꯥꯥꯟꯁꯨꯨ ꯌꯥꯝ ꯍꯥꯡꯗꯕ ꯎꯄꯥꯏ ꯂꯩꯇꯦꯅ
ꯎꯝ ꯍꯌꯦꯡꯅ ꯑꯃꯨꯛ ꯆꯠꯈ꯭ꯔꯣ ꯍꯌꯦꯡꯅ ꯑꯃꯨꯛ ꯌꯦꯡꯒ꯭ꯔꯣ ꯑꯥ ꯑꯗꯨꯒ ꯋꯥꯔꯤ ꯑꯃ ꯅꯪ ꯉꯔꯥꯡ ꯘꯔꯤꯅ ꯁꯣꯛꯑꯦ ꯍꯥꯏꯕ꯭ꯔꯣ
ꯁꯣꯛꯇꯦꯗ
ꯁꯣꯛꯇꯦ
ꯁꯣꯄꯗꯤ ꯁꯣꯛꯇꯦ
ꯀꯥꯏꯗ ꯍꯤꯠ ꯇꯧꯕ꯭ꯔ
ꯑꯩꯒꯤ ꯃꯁꯥ ꯑꯩꯒꯤ ꯃꯁꯥꯎꯗ
ꯃꯁꯥꯥꯛ ꯀꯩꯕ ꯁꯥꯥꯎꯗ ꯅꯪꯒꯤ
ꯔꯥꯏ ꯔꯥꯏꯠ ꯃꯁꯥ ꯑ
ꯔꯥꯏꯠ ꯃꯁꯥ
ꯒꯔ
ꯀꯅꯥ ꯍꯥꯏꯕ꯭ꯔꯥ
ꯍꯦ ꯅ ꯇ꯭ꯔꯣ
ꯎꯝ
ꯃꯥꯗꯨꯁꯨ ꯄꯥꯏꯌꯣ ꯍꯥꯏꯈ꯭ꯔꯣ ꯅꯅ
ꯍꯥꯏꯌꯦ ꯑꯗꯣ ꯃ ꯈꯔ ꯇꯥꯟꯕ ꯃꯥꯜꯂꯦ
ꯃꯥꯅꯤ ꯃꯣꯏꯗꯤ ꯄꯩꯁꯥ ꯄꯥꯏ ꯅꯅ
ꯑ ꯋꯤꯂꯤꯡ ꯑꯣꯏꯗꯕꯗꯣ ꯎꯝ
ꯏꯁꯇꯦꯇꯥꯁ ꯊꯥꯝꯒꯅꯨꯀꯣ ꯈꯣꯟ ꯑꯗꯨꯗꯣ ꯏꯀꯥꯏ ꯍꯥꯏꯗꯤ ꯊꯥꯝꯃꯗꯤ
ꯑꯁ ꯅꯨꯡꯁꯤꯒꯤ ꯌꯥꯝ ꯀꯥꯜꯂꯦ ꯍꯧꯖꯤꯛ
ꯑ ꯐ ꯅꯣꯡ
ꯀꯅꯥ ꯄꯩꯁꯥ ꯑꯣ ꯈꯔ ꯇꯥꯏ ꯀꯥꯥꯟ ꯃꯅꯤ ꯇꯥꯗꯤꯗ ꯑꯣ ꯅꯣꯏꯅ ꯅꯪꯅ ꯍꯟꯗꯛꯇ ꯆꯥꯠꯄ꯭ꯔꯥ
ꯤꯒꯠ ꯍꯦꯡꯅꯥꯏ
ꯑꯣ ꯑꯗꯨꯗꯥ ꯆꯣꯡꯗꯦ
ꯠꯇꯦ
ꯎꯝ
ꯏꯊꯟꯗ ꯆꯠꯦ
ꯀꯌꯥ ꯍꯥꯏꯕ꯭ꯔꯥ
ꯍꯥꯥ
ꯃꯤꯅꯤꯠ ꯇꯔꯥꯅꯤ ꯍꯥꯏꯌꯅꯦ ꯏꯇꯩꯥꯏꯂꯣꯟꯣꯟ ꯉꯥꯡꯅꯤ ꯑꯩꯈꯣꯏꯗꯤ ꯋꯥꯔꯤ ꯊꯣꯛꯇꯦꯍꯦ ꯈꯪꯗꯦꯗ ꯍꯣꯏꯁꯦ
ꯑꯩ ꯉꯔꯥꯡꯗꯣ ꯑꯩꯈꯣꯏ ꯈꯨꯨꯟ ꯒꯤ ꯕꯤꯗꯤꯑꯣ ꯌꯥꯝ ꯊꯣꯛ ꯑꯦ
ꯑꯗꯨꯅꯦ
ꯁꯒꯥꯏ ꯂꯣꯡꯒꯤꯁ ꯁꯣ ꯑꯗꯨꯒ ꯑꯃꯅ ꯀꯃꯔ ꯀꯥꯎꯈ꯭ꯔꯦ ꯃꯥꯅꯥ ꯑꯣ ꯀꯩꯊꯦꯜꯂꯣꯟꯒꯤ
ꯅꯨꯄꯥ ꯃꯆꯥ
ꯄꯨꯨꯅꯦꯜꯗꯣ ꯅꯠꯇꯦ ꯍꯥꯏꯕꯒꯤ ꯀꯥꯞꯔꯒ ꯂꯥꯏꯑꯣꯡ
ꯅꯠꯇꯦ ꯃꯥꯒꯤ ꯃꯃꯥꯟꯅꯕꯤ ꯃꯃꯥꯟꯅꯕꯅꯀꯣ ꯃꯉꯣꯟꯗ ꯄꯨꯄꯒ ꯅꯠꯇꯦ ꯍꯥꯏꯕꯒꯤ ꯃꯥ ꯃꯥꯗꯣ ꯃꯥ
ꯑ ꯍꯣꯏꯅꯦ ꯑꯗꯣꯅ
ꯁꯤꯨꯕꯣꯡ ꯀꯩꯁꯦ ꯅꯪꯗꯧ ꯉꯥꯔꯥꯡꯗꯣ ꯑꯩꯗꯤ ꯅꯣꯛꯅꯤꯡꯕꯅ ꯂꯣꯏꯔꯦ ꯃꯥꯒꯤ ꯕꯤꯗꯦꯑꯣ ꯎꯔꯀꯥꯟꯗ ꯅꯨꯄꯤ ꯁꯥꯔꯒ ꯏꯁꯤꯡ
ꯑꯃꯨꯛꯀ ꯕꯤ ꯀꯣꯜ ꯇꯧꯔꯛꯑꯦ
ꯑꯣ
ꯈꯪꯗꯦ
ꯍꯣꯏ ꯂꯣꯟ ꯉꯥꯡꯉꯅꯨꯅ
ꯃꯥ ꯃꯥ ꯐꯣꯟ ꯇꯧꯔꯤ ꯍꯥꯖꯤꯛ ꯒꯌ꯭ꯥꯟꯇꯕ꯭ꯔꯥ ꯃꯥ ꯀꯣꯜ ꯇꯧꯔꯤ ꯄꯥꯏꯈꯠꯂꯒꯦ ꯗꯦ ꯍꯥꯏ ꯍꯥꯏꯌꯣ
ꯑꯩ ꯑꯩ ꯑꯩꯒꯤ ꯏꯁꯇꯦꯇꯁ ꯑꯍꯥꯟꯕꯗ ꯊꯝꯕꯗꯣ
ꯀꯩ ꯀꯩ ꯀꯩꯗ
ꯎꯝ ꯊꯨꯅꯤ ꯌꯦ ꯊꯨꯟꯁꯤ ꯏꯁꯇꯦꯇꯁ ꯊꯝꯕꯗꯣ ꯑꯗꯨꯗꯣ ꯑꯩꯗꯤ ꯅꯣꯛ ꯅꯤꯡꯕꯅ ꯂꯣꯏꯔꯦ
ꯑꯩꯗꯣ ꯔꯤꯄꯤꯠ ꯔꯤꯄꯤꯠ ꯌꯦꯡꯕꯅꯦ ꯑꯩ
ꯕꯤꯗꯤꯌꯣ ꯀꯥꯕ ꯀꯥꯟꯗꯁꯨ ꯃꯥꯗꯤ ꯌꯥꯝ ꯀꯥꯥꯏꯒ ꯂꯩꯌꯦ ꯍꯥꯏꯌꯦ ꯃꯥ ꯏꯁꯇꯦꯇꯁꯇꯣ ꯎꯔꯗꯤ ꯑ ꯏꯀꯥꯏꯅꯤ ꯍꯥꯏꯕꯀꯣ ꯎꯕꯤꯅꯤꯅ ꯑꯗꯨꯒꯤ ꯑꯩꯗꯤ ꯏꯁꯇꯦꯇꯁ ꯄ꯭ꯔꯥꯏꯚꯦꯁꯤ ꯊꯝꯃꯒ ꯂꯩ ꯂꯥ ꯑ ꯊꯝꯕꯅꯦ
ꯑꯣ ꯑꯣ ꯃꯁꯛ ꯎꯗꯦꯅ ꯑꯗꯨ ꯎꯗ꯭ꯔꯗꯤ
ꯑꯩꯗꯤ ꯋꯤꯎꯄꯤꯅ ꯅꯣꯛꯄ ꯎꯝ ꯅꯣꯛ ꯃꯈꯣꯟꯗꯣ ꯑꯃꯨꯛ ꯅꯣꯛꯅꯤꯡꯕ
ꯎ
ꯑ
ꯑꯗꯨꯒ ꯑ ꯊꯤꯌꯣꯅ ꯑꯄꯜꯂꯩ ꯍꯥꯏꯕꯗꯣ
ꯌꯥꯝ ꯅꯣꯛꯅꯤꯡꯕ ꯃꯥꯜꯂꯦ
ꯑꯄꯜꯂꯩ ꯍꯥꯏꯌꯦ
ꯑꯣꯡꯄꯤ ꯑꯣꯡꯄꯤꯅꯗꯣ ꯑꯦ ꯂꯣꯏꯔꯦꯍꯦ ꯅꯪꯁꯨ ꯑꯣꯡꯄꯤꯅꯗꯣ ꯉꯔꯥꯡꯗꯣ ꯌꯥꯝ ꯅꯣꯛꯃꯟꯕꯒꯤꯀꯣ ꯃꯥꯒꯤ ꯈ꯭ꯋꯥꯡ ꯅꯥꯔꯦ ꯍꯥꯏ ꯍꯥꯢꯕꯅꯦ
ꯑꯁ ꯃꯣꯏ ꯌꯥꯝ ꯅꯨꯡꯉꯥꯏꯕ ꯃꯥꯜꯂꯦ ꯉꯔꯥꯡꯗꯣ
ꯕꯣꯜ ꯁꯥꯅꯔꯒꯀꯣ ꯂꯥꯁꯇ ꯗꯤ ꯂꯨꯝꯅ ꯆꯠꯂꯒ
ꯃꯥꯁꯨ ꯁꯅꯔꯅꯤ ꯔꯝꯒꯅꯤꯌꯦ
ꯎꯝ ꯑꯩꯈꯣꯏꯒꯤꯁꯦ ꯃꯇꯝ ꯃꯇꯝ ꯂꯣꯏꯔꯗꯤ ꯃꯊꯟꯗ ꯃꯊꯟꯗ ꯃꯊꯟꯗ ꯇꯠꯈ꯭ꯔꯅꯤ ꯍꯥꯏꯌꯦ ꯗ ꯌꯥꯕꯔꯣ ꯇꯨꯠ
ꯑꯗꯨꯕꯨꯔꯣ
ꯎꯝ ꯋꯥꯔꯤ ꯁꯥꯔ ꯁꯥꯔꯒ ꯑꯗꯨꯝ ꯇꯠꯀꯅꯤ